ꯍꯜꯂꯣ ꯑ ꯆꯛ ꯆꯥꯔꯕ
ꯆꯥꯔꯦ
ꯀꯦꯟ ꯁꯥꯡ
ꯑꯁꯤꯁꯦ ꯏꯔꯣꯝꯕ ꯆꯏꯦ
ꯎꯝ
ꯅ ꯆꯥꯔꯔꯕ
ꯆꯔꯦ
ꯀꯩ ꯃꯊꯦꯜ ꯆꯥꯔꯒꯦ
ꯑ ꯁꯤꯗꯤ ꯑꯣꯁꯥ ꯇꯥꯏ
ꯍꯥꯎ ꯍꯥꯎ ꯍꯥꯎ ꯑꯣ ꯆꯥꯏ ꯀ
ꯎ ꯑꯩ ꯌꯨꯝꯗ ꯍꯜꯂꯛꯄꯒꯤ ꯑꯣꯛꯁꯥ ꯆꯥꯏ
ꯑ ꯅꯨꯡꯉꯔꯔꯤꯕ꯭ꯔꯣ ꯅꯪꯕꯣ
ꯑꯅꯨꯡꯉꯔꯤꯌꯦꯦ ꯅꯪꯒꯤ ꯑꯉꯥꯡꯈꯣꯏꯗꯤ ꯇꯨꯝꯈ꯭ꯔꯦ
ꯎꯝ ꯇꯣꯡꯉ꯭ꯔꯦ
ꯄꯨꯡ ꯀꯦꯗ ꯇꯕ
ꯅꯥꯏꯟ ꯊꯥꯔꯇꯤ ꯑꯗꯨ ꯅꯥꯏꯟ ꯊꯥꯔꯇꯤ ꯇꯦꯟ ꯑꯗꯨꯃꯥꯏꯅ ꯇꯨꯝꯕꯅꯦ ꯑꯗꯨꯕꯨ ꯉꯁꯤꯗꯤ ꯃꯩ ꯃꯨꯠꯈꯤꯕꯁꯦ ꯑꯗꯨꯝ ꯅꯥꯏꯟ ꯊꯥꯔꯇꯤ ꯐꯣ ꯍꯧꯖꯤꯛꯇꯤ ꯃꯩ ꯂꯥꯛꯑ
ꯑꯣ ꯏꯁꯁ ꯑꯗꯨꯗꯅ ꯅꯨꯡꯉꯥꯏꯔꯝꯒꯅꯤꯅꯦ ꯅꯪ
ꯅꯨꯡꯉꯥꯏꯔ ꯑꯁꯤꯗꯗꯤ ꯇꯨꯝꯕ ꯆꯥꯕ
ꯎꯝ ꯐ꯭ꯔꯤ
ꯐ꯭ꯔꯤ ꯑꯩꯁꯨ ꯈꯔꯦ ꯎꯝ ꯍꯥꯟꯅꯒ ꯈꯜꯂꯗꯤ ꯍꯧꯖꯤꯛꯅ ꯅꯨꯡꯉꯥꯏꯗ
ꯑꯗꯨꯝ ꯂꯩꯈ꯭ꯔꯣ
ꯂꯩꯒꯦꯅ ꯎꯝ
ꯎꯝ ꯆꯠꯂꯨꯨꯔꯅꯨ ꯇꯣꯞꯄꯗ
ꯆꯠꯂꯔꯣꯏ ꯑꯇꯣꯞꯄꯗ
ꯎꯝ
ꯊ
ꯀꯣꯏꯕꯒꯨꯝꯕꯗꯤ ꯅꯣꯏ ꯅꯍꯥꯟ ꯏꯁꯀꯔꯁꯟ ꯆꯠꯄ ꯃꯥꯜꯂ
ꯎꯝ ꯆꯂ
ꯀꯥꯏ ꯋꯥꯏꯗ ꯆꯄ꯭ꯔꯥ
ꯐꯥꯏꯇꯤꯡ ꯑꯍꯥꯟꯕ ꯆꯠꯄꯗ ꯐꯥꯏꯗꯤꯤꯡꯒꯗ ꯆꯠꯂꯦ ꯃꯊꯪꯗ ꯕꯌꯨꯇꯤ ꯄꯥꯔꯛꯇ ꯆꯥꯛ ꯆꯥꯔꯦ ꯑꯗꯨꯒ ꯃ꯭ꯌꯨꯖꯤꯌꯝꯗ ꯆꯪꯉꯦ ꯃꯊꯖꯗꯥ ꯀꯇꯅꯅ ꯑꯔꯣꯏꯕꯗ ꯀꯩꯅꯣꯗ ꯆꯪꯕ ꯃꯥꯜꯂꯦ ꯑꯩꯈꯣꯏ ꯖꯨꯗ ꯆꯠꯂꯨꯔꯦ ꯖꯨ ꯆꯠꯂꯒ ꯂꯥꯁꯇ ꯃꯣꯏꯔꯥꯡꯗꯣ ꯂꯣꯏꯁꯤꯜꯂꯦꯗ
ꯑꯁ ꯕꯤ ꯇꯤ ꯄꯥꯛꯔꯁꯨ ꯃꯣꯠꯄꯗ
ꯑꯁ ꯃꯣꯂꯣꯣꯂꯣ
ꯍꯥꯟꯅꯒ ꯃꯅꯗ꯭ꯔꯦꯁꯦꯡꯁꯨ ꯁꯦꯡꯗꯣꯛꯄꯤꯗ꯭ꯔꯦ
ꯎꯝ
ꯎꯝ ꯀꯩꯅꯣꯗꯤ ꯈꯨꯟꯗꯗꯤ ꯅꯪꯅ ꯅꯍꯥꯟ ꯆꯠꯇꯥꯏꯅꯦ
ꯎꯝ ꯆꯠꯂꯦ ꯐꯣꯇꯣ ꯀꯥꯞꯄꯅꯤꯅ ꯆꯠꯄꯅꯦ
ꯎꯝ ꯅꯨꯃꯤꯠ ꯀꯌꯥ ꯂꯩꯔꯛꯄ
ꯑꯁ ꯅꯣꯡꯉꯥꯜꯂꯒ ꯍꯜꯂꯛꯑꯦꯗ ꯑꯩꯈꯣꯏ ꯁꯨꯇꯤ ꯐꯪꯗꯦ ꯑꯩꯈꯣꯏ ꯁꯨꯇꯤ ꯐꯪꯉꯦ ꯌꯥꯎꯁꯪꯒ ꯑꯗꯨ ꯌꯥꯎꯁꯪꯅꯦ ꯑꯗꯨ ꯀꯩꯅ ꯆꯥꯛꯀꯧꯕꯒ ꯗꯦꯋꯥꯂꯤꯅꯦꯕ
ꯁꯨꯇꯤ ꯂꯩꯇ꯭ꯔꯁꯨ ꯅꯨꯡꯉꯥꯏꯔꯝꯅꯤ
ꯅꯨꯡꯉꯥꯏꯌꯦ ꯑꯗꯨꯕꯨꯗꯤ ꯍꯥꯏꯕꯗꯤ ꯑꯇꯩ ꯃꯐꯝ ꯂꯩꯔꯀꯥꯟꯗ ꯌꯨꯝꯗ ꯌꯥꯝ ꯆꯠꯅꯤꯡꯉꯦꯕꯁꯦꯡ ꯣ ꯍꯥꯏꯕ ꯀꯥꯟꯗ ꯑꯗꯨꯒ ꯎꯝ ꯑꯁꯤ ꯂꯩꯕꯗ ꯌꯨꯝ ꯆꯠꯅꯤꯡꯕꯗꯣ ꯐꯥꯎꯗꯦ ꯍꯥꯏꯕ
ꯎꯝ
ꯑꯗꯨ ꯂꯩꯕꯗꯤ ꯅꯨꯡꯉꯥꯏꯌꯦ ꯑꯌꯨꯛ ꯊꯣꯛꯑꯦ ꯍꯧꯒꯠꯂꯅꯤ ꯍꯧꯒꯠꯂꯁꯨ ꯀ꯭ꯂꯥꯁ ꯃꯇꯝ ꯑꯗꯨꯝ ꯄꯨꯡ ꯑꯉꯥꯡꯁꯤꯡꯕꯨꯗꯤ ꯄꯨꯡ ꯃꯉꯥ ꯅꯠꯇ꯭ꯔꯗꯤ ꯃꯉꯥ ꯃꯈꯥꯏ ꯑꯗꯨꯝ ꯊꯦꯡꯅ ꯑꯗꯨꯝ ꯍꯧꯒꯠꯂꯦꯕ ꯑꯗꯣ ꯄꯨꯡ ꯁꯤꯛꯁ ꯐꯣꯔꯇꯤ ꯐꯥꯏꯚꯇ ꯑꯗꯨꯝ ꯀ꯭ꯂꯥꯁ ꯍꯧꯕꯅꯦꯕ ꯑꯗꯣ ꯍꯧꯖꯤꯛ ꯇꯨꯝꯕ ꯌꯥ ꯍꯧ ꯊꯦꯡꯉꯕ ꯂꯩ ꯄꯨꯡ ꯇꯔꯦꯠꯇ ꯀ꯭ꯂꯥꯁ ꯆꯪꯒꯅꯦꯕ ꯑ ꯍꯥꯐ ꯑꯦꯟ ꯑꯋꯥꯔ ꯀ꯭ꯂꯥꯁꯗꯣ ꯂꯧꯔꯅꯤ ꯆꯥꯛꯆꯥ ꯇꯣꯛꯄꯒꯤꯗꯤ ꯑꯣꯖꯥ ꯑꯥꯎꯠꯁꯥꯏꯗꯠꯇꯒꯤ ꯑꯣꯖꯥ ꯂꯥꯛꯑꯕꯅꯤꯅ ꯃꯣꯏꯅ ꯁꯪꯉꯦ ꯏꯚꯅꯤꯡ ꯖꯤꯗ ꯑꯣꯖꯥ ꯅꯨꯄꯥꯅꯤ ꯂꯩꯕꯗꯨꯅ ꯑꯗꯨꯝ ꯁꯪꯉꯦꯗ ꯏꯕꯥꯅꯤꯗꯤ ꯅꯨꯡꯉꯥꯏꯌꯦꯗ ꯃꯤꯁꯃ ꯏꯕꯥꯅꯤ ꯂꯩꯕ ꯍꯧꯁꯤꯗ
ꯏ ꯄꯁꯨ ꯂꯩ ꯂꯩꯕ
ꯋꯥꯒꯥꯏꯗꯒꯤ ꯀꯩꯔꯛꯇꯒꯤ ꯑꯃ ꯑꯃꯁꯤꯡ ꯑꯁꯤ ꯑꯩꯈꯣꯏ ꯐꯥꯎꯟꯗꯔ ꯃꯦꯗꯥꯝꯒꯤ ꯃꯅꯥꯎꯅꯨꯄꯥ ꯇꯣꯝꯕ ꯑꯗꯨꯅ ꯅꯨꯡꯉꯌꯥ ꯃ ꯆꯥꯅꯤꯡ ꯊꯛꯅꯤꯡꯅꯤꯡꯕꯁꯨ ꯅꯨꯡꯉꯥꯏꯔꯗꯣ ꯑꯩꯈꯣꯏꯁꯨꯝ ꯆꯥꯅꯤꯡꯕꯁꯨ ꯑꯗꯨꯝ ꯂꯩꯔꯦ ꯑꯗꯨꯝ ꯆꯥꯎꯥꯋꯦ ꯑꯃꯥꯡꯁꯤꯥ
ꯌꯦ ꯁꯤꯅꯥꯕꯨꯗ ꯎꯃꯤ ꯌꯥꯅꯤꯕ
ꯎꯝꯃ ꯑꯌꯨꯛꯇ ꯃꯄꯥꯟꯗꯒꯤ ꯑꯅꯤ ꯂꯥꯛꯑꯦ ꯑꯍꯨꯝ ꯂꯥꯛꯑꯦꯕ ꯑꯃꯕꯨꯗꯤ ꯑꯗꯨꯝ ꯆꯠꯈꯤꯕ ꯑꯅꯤꯕꯗꯤ ꯑꯗꯨꯝ ꯕꯥꯔꯣ ꯐꯥꯎꯕꯂ ꯑ ꯑꯅꯤꯗ ꯆꯠꯈꯤ ꯑꯃꯕꯨꯗꯤ ꯑꯗꯨꯝ ꯕꯥꯔꯣ ꯐꯥꯎꯕ ꯂꯩꯔ ꯆꯥꯛ ꯑꯁꯤꯗ ꯆꯥꯏꯕ
ꯎꯝ
ꯑꯗꯨꯅ ꯃꯥꯅ ꯑꯗꯨꯝ ꯂꯩꯔꯝ ꯕꯅꯤꯅ ꯑꯩꯈꯣꯏꯅ ꯑꯗꯨꯝ ꯐ꯭ꯔꯤ ꯑꯣꯏꯔꯦ ꯑꯩꯈꯣꯏꯅ ꯀꯥꯗ꯭ꯔꯤꯒꯤ ꯂꯦꯡꯗ꯭ꯔꯦ ꯑꯗꯨꯝ
ꯎꯝ
ꯑꯗꯨꯣ ꯃꯔꯛ ꯃꯔꯛ ꯀꯥꯞꯕꯤꯕꯩ ꯋꯥꯅꯤꯗ
ꯎꯝ
ꯉꯁꯤꯗ ꯇꯨꯝꯕ ꯆꯪꯉꯒ ꯑꯗꯨꯝ ꯑꯣꯖꯥ ꯑꯃꯅ ꯃꯊꯛ ꯂꯩꯔꯦ ꯑꯗꯨ ꯑꯗꯨꯝ ꯑꯩꯈꯣꯏꯅ ꯃꯈꯥꯗ ꯑꯣꯖꯥ ꯅꯨꯄꯥ ꯑꯃ ꯑꯗꯨꯝ ꯂꯩꯔꯦꯗꯤ ꯑꯣꯖꯥ ꯃꯊꯇꯁꯨ ꯅꯨꯄꯥ ꯑꯃ ꯂꯩꯔꯗꯤ ꯑꯗꯨꯝ ꯏꯕꯥꯅꯤ ꯔꯨꯝꯗ ꯑꯗꯨꯝ ꯂꯩꯔꯦ
ꯎꯝ
ꯑꯉꯥꯡꯁꯤꯡ ꯆꯪꯉꯛꯄ ꯉꯥꯏꯔꯅꯤ
ꯎꯝ
ꯅꯅꯨꯡꯉꯌꯦꯗ ꯊꯖ
ꯎ
ꯌꯥꯗꯔꯦ ꯌꯥꯗꯔꯦ ꯅꯣꯏ ꯈꯜꯄꯅ ꯌꯥꯗꯔꯦ
ꯏꯁꯥ ꯍꯣꯠ ꯂꯦꯡꯕ ꯉꯝꯗꯔꯦ
ꯎꯝ
ꯅꯪꯗꯤ ꯀꯃꯥꯏ ꯀꯃꯥꯏ ꯇꯧꯔꯤꯅꯣꯔꯤ ꯅꯨꯡꯉꯥꯏꯔꯤꯀꯣ
ꯎꯝ
ꯅꯨꯡꯉꯥꯏꯒ ꯇꯧꯕꯗ
ꯑꯗꯨꯦꯡꯒꯕꯥꯅꯤ ꯇꯨꯝꯃꯤꯟꯅꯔꯒ ꯂꯩꯔꯦ
ꯔꯕꯤꯟ ꯁꯟꯗꯦꯌꯥ
ꯏꯕꯤꯟ ꯁꯅ ꯑꯃꯕꯨꯣꯛꯈꯣꯏꯒꯣ
ꯔꯣꯕꯤ ꯁꯃꯤ ꯀ꯭ꯂꯥꯁ ꯀꯌꯥ
ꯄ꯭ꯂꯥꯁ ꯇꯨ
ꯑꯗꯨꯗꯤ ꯍꯧꯗ ꯉꯥꯏꯔꯦꯕ ꯑꯗꯨ ꯃꯥꯜꯂꯀꯣ
ꯑꯦꯝꯕ ꯃꯔꯣꯟ ꯊꯣꯛꯈ꯭ꯔꯕ꯭ꯔꯥ
ꯊꯣꯛꯇ꯭ꯔꯤꯌꯦ ꯑꯗꯨꯗ ꯅꯥꯟ ꯁꯀꯨꯟ ꯀꯥꯔꯒ ꯀꯥꯗꯦ
ꯎꯝ
ꯎꯝ
ꯑꯖ ꯆꯍꯤ ꯆꯍꯤ ꯀꯌꯥ ꯁꯨꯔꯒ
ꯆꯥꯍꯤ ꯃꯔꯤꯁꯨꯗꯕ
ꯃꯅꯣꯟꯖꯤ ꯊꯣꯄ ꯌꯥꯔꯦ ꯍꯥꯏ
ꯎꯝꯛꯇ
ꯑꯗꯨ ꯀꯩꯁꯨ ꯍꯥꯏꯗꯕ꯭ꯔꯣ ꯍꯥꯏꯁꯦ
ꯈꯔ ꯈꯔ ꯊꯣꯛꯑꯦ ꯍꯥꯏꯁ ꯈꯜꯂꯦ ꯀꯃꯥꯏꯅ ꯍꯥꯏꯒꯣꯏꯅꯣ ꯈꯦ
ꯑꯗꯨ ꯃꯣꯏ ꯑꯩꯈꯣꯏꯒꯤ ꯂꯩꯇꯣꯟ ꯑꯁꯤ ꯃꯈꯥꯒꯤ ꯃꯔꯤ ꯀꯩꯅꯣ ꯇꯧꯋꯣ ꯈꯣꯠꯂꯦꯕꯇ ꯑꯗꯨ ꯀꯩꯁꯨꯝ ꯇꯧꯗꯕ꯭ꯔꯣ
ꯎꯝ ꯀꯩꯁꯨꯕꯨꯗꯤ ꯇꯧꯗꯤꯦ ꯃꯔꯤ ꯐꯥꯏ ꯍꯥꯏꯕꯗꯣ
ꯎꯝ
ꯐꯥꯗ
ꯉꯇ ꯃꯥꯟ ꯇꯥꯜꯂꯤꯖꯂ ꯋꯥ ꯉꯡꯅꯥꯉꯥꯏ
ꯎꯝ ꯑꯗꯨꯃꯥꯏꯅ ꯇꯧꯕꯒꯕꯅꯦ
ꯑꯗꯨ ꯔꯨꯕꯤꯟꯁꯟꯗꯤꯦ ꯑꯗꯨ ꯃꯥꯏꯃꯛꯇꯤ ꯇꯧꯗꯦꯗꯀꯣ
ꯎꯝ
ꯑꯖꯤ ꯃ ꯔꯣꯟ ꯊꯣꯛ ꯈꯔꯕꯔ ꯍꯥꯏ ꯃ ꯆꯥꯎꯔꯝꯃꯅꯤꯅꯦ ꯎꯗꯕꯁꯨ ꯀꯨꯏꯔꯦ
ꯍꯗꯤ ꯭ꯌꯥꯟ ꯇꯥꯈ꯭ꯦ
ꯎ
ꯑꯌꯦ ꯄꯠꯇ ꯃꯗ ꯂ
ꯎꯝ
ꯆꯥꯄꯤꯅ ꯍꯧꯖꯤ ꯄꯨꯨꯡꯒꯌꯥ ꯀꯌꯥꯗ ꯁꯥꯡ
ꯍꯧꯈꯣꯏ ꯆꯥ ꯑꯉ ꯁꯕꯦꯟ ꯊꯥꯔꯇꯤ ꯑꯩꯈꯣꯏꯕꯨꯗꯤ ꯑꯗꯨꯝ ꯉꯜꯂꯗꯤ ꯉꯟꯅ ꯆꯥꯏ ꯑꯗꯨ ꯅꯠꯇꯗꯤ ꯃꯍꯧꯁꯦ ꯑꯗꯨꯝ ꯑꯅꯝꯕꯗꯤ ꯄꯨꯡ ꯃꯥꯄꯜ ꯑꯗꯨꯝ ꯆꯥꯏ ꯑꯌꯨꯛꯄꯨꯗꯤ ꯑꯉꯥꯡꯈꯣꯏꯅ ꯄꯨꯡ ꯇꯔꯥꯗ ꯆꯥꯕ ꯑꯗꯨꯒ ꯑꯩꯈꯣꯏꯁꯨꯝ ꯆꯥꯛ ꯌꯦꯟꯁꯥꯡꯅꯅꯨꯡꯁꯨ ꯑꯩꯈꯣꯏꯁꯨ ꯑꯗꯨꯝ ꯆꯥꯕꯁꯨ ꯂꯩ ꯅꯆꯒ ꯕꯥꯔꯣ ꯃꯊꯦꯜ ꯌꯥꯝꯃꯗꯤ ꯃꯊꯦꯜ ꯁꯦꯝꯃꯗꯤ ꯕꯥꯔꯣꯗ ꯆꯥꯔꯦꯁꯨ
ꯑꯩꯈꯣꯏꯁꯨ ꯊꯦꯡ ꯊꯦꯡꯅ ꯆꯥꯏꯈꯤ ꯊꯕꯛ ꯃꯐꯝꯗ
ꯑꯗꯨꯅ ꯌꯨꯝ ꯆꯠꯂꯀꯥꯟꯗꯗꯤ ꯌꯨꯝꯗꯗꯤ ꯉꯥꯟꯟꯅ ꯉꯟꯅ ꯆꯥꯔꯣꯏꯗ꯭ꯔꯣ ꯆꯥꯛ ꯆꯥꯕ ꯁꯨꯉꯗ ꯑꯁ ꯂꯩ ꯊꯤꯅ ꯆꯥꯝꯅꯤꯅ
ꯑꯩꯈꯣꯏꯒꯤ ꯊꯕꯛ ꯃꯐꯝꯗꯗꯤ ꯐ꯭ꯔꯥꯏ ꯔꯥꯏꯁ ꯀꯨꯝꯕ ꯆꯧꯒꯨꯝꯕ ꯆꯥꯕꯅꯤꯅ
ꯑ
ꯆ ꯆꯕ ꯍꯥꯏꯗꯤ ꯄꯃꯅꯤꯗꯦ ꯇ
ꯎꯝ
ꯎ
ꯃꯁꯨꯝꯒꯨꯝꯕ ꯍꯧꯗꯕ꯭ꯔꯥ ꯀꯣ
ꯍꯥꯎꯗꯤ ꯍꯥꯏꯅꯦ
ꯑꯁ ꯍꯅ ꯑ ꯃꯤꯅ ꯃꯁꯔꯨꯝ ꯍꯦꯛ ꯄꯨ ꯎꯔꯒ ꯑꯩꯅ ꯆꯠꯅꯤꯡꯕꯁꯤꯗꯤ ꯑꯩꯈꯣꯏꯅ ꯆꯠꯄꯗꯣ ꯈꯜꯂꯒꯅꯦ ꯆꯠꯅꯤꯡꯕꯕꯁꯤꯗꯤ ꯂꯣꯏꯔꯦ
ꯑꯩꯁꯨ ꯆꯠꯅꯤꯡꯕꯅꯦ ꯑꯗꯣ ꯁꯤ ꯀꯩꯅꯩꯅꯣ ꯇꯁꯤꯗꯤ ꯍꯗ ꯍꯥꯏ ꯈꯨꯨꯁꯤꯗꯤ
ꯑꯣ ꯍꯧꯖꯤꯛꯁꯦ ꯁꯦꯀꯦꯟ ꯇ꯭ꯔꯦꯟ ꯂꯥꯛꯑꯅꯤꯅꯦ
ꯎꯝ ꯆꯀꯤꯇ꯭ꯔꯗꯅꯦ ꯌꯥꯝ ꯍꯅ ꯃꯥꯒ
ꯎꯝ ꯍꯟꯗꯛ ꯃꯆꯦꯠ ꯄꯣꯠ ꯆꯥꯕ ꯐꯪꯗꯦꯍꯦ ꯅꯍꯥꯟꯕꯨꯗꯤ ꯌꯨꯝ ꯆꯠꯄꯗꯣ ꯅꯍꯥꯟꯅ ꯌꯨꯝ ꯆꯠꯄꯗꯨꯣ ꯑꯩꯈꯣꯏꯒꯤ ꯀꯔꯤ ꯍꯥꯏꯕ꯭ꯔꯥ ꯆꯤꯡꯒ꯭ꯔꯨꯝ ꯍꯥꯏꯕ꯭ꯔꯥ ꯑꯗꯨꯕꯨꯗꯤ ꯑꯩꯈꯣꯏ ꯑ ꯂꯧꯕꯨ ꯃꯅꯥꯛꯇ ꯎꯈꯣꯡ ꯂꯩꯕꯗꯣ ꯑꯗꯨꯗ ꯃꯄꯥꯛ ꯌꯧꯅ ꯍꯧꯔꯝꯃꯦ ꯅꯍꯥꯟꯒꯨꯝꯕ ꯌꯦꯡꯉꯝꯃꯗꯤ ꯇꯤꯟ ꯆꯪꯉꯝꯃꯣꯏꯗꯕ ꯑꯗꯨ ꯅꯨꯃꯤꯗꯤ ꯌꯦꯡꯕ ꯃꯇꯝꯗꯣ ꯂꯣꯏ ꯇꯤꯟ ꯆꯪꯉꯝꯃꯦ ꯃꯄꯥ ꯇꯪꯈꯥꯏ ꯑꯃꯗꯤ ꯆꯪꯉꯝꯗꯦ ꯍꯤꯂꯛꯑꯦꯕ ꯑꯗꯨꯕꯨꯗꯤ ꯆꯥꯔ ꯍꯂꯛꯑꯦ ꯆꯦꯡꯂꯣꯡ ꯄꯥꯛꯍꯨꯕꯗ ꯂꯣꯏꯔꯦ
ꯍꯧꯥꯎꯔꯝꯒꯅꯤ
ꯎꯝ ꯈꯣꯡꯇ꯭ꯔꯨꯄꯤ ꯍꯟꯗꯛ ꯆꯍꯤꯗꯤ ꯆꯥꯝꯃ ꯁꯨ ꯐꯪ ꯐꯪꯗꯦ ꯇꯧꯔꯤꯁꯦ
ꯏꯣꯏ ꯃꯥꯗꯤ ꯌꯥꯝ ꯍꯦꯟꯒꯠꯂꯒ ꯀꯃꯥꯏꯅ ꯀꯊꯜꯂꯤꯅꯣ
ꯑꯩꯈꯣꯏ ꯍꯟꯗꯛꯇꯤ ꯁꯨꯐꯦꯛ ꯌꯦꯡꯕ ꯆꯠꯇꯦ ꯍꯥꯏꯌꯦꯡꯃ
ꯑ ꯂꯧꯕꯨꯛ ꯀꯨꯝꯕ ꯀꯩꯒꯨꯝꯕ ꯌꯥꯝ ꯊꯤꯒꯟꯕꯅꯦꯕ
ꯎꯝ ꯑꯗꯨꯒ ꯍꯟꯗꯛ ꯆꯍꯤꯁꯦ ꯑꯩꯈꯣꯏꯒꯤ ꯂꯝꯄꯥꯛꯇꯨꯗ ꯑꯩꯈꯣꯏꯒꯤ ꯑꯉꯧ ꯑꯉꯧꯕ ꯆꯦꯡꯒꯨꯝ ꯀꯩꯅꯣ ꯍꯧꯗꯔꯥ
ꯎꯝ
ꯁꯤꯕ ꯃꯤꯁꯨ ꯎꯗꯦ
ꯎ
ꯍꯟꯗꯤ ꯑꯩ ꯀꯥꯔꯛꯇꯧꯕ ꯅꯨꯃꯤꯠꯇꯨꯗ ꯅꯣꯡꯉꯥꯜꯂꯒ ꯆꯥꯛ ꯆꯥ ꯇꯣꯛꯄ ꯂꯣꯏꯔꯒ ꯋꯥ ꯌꯥꯝꯕ ꯆꯠꯂꯦ ꯆꯤꯡꯗ
ꯎꯝ
ꯋꯥ ꯌꯥꯝꯕ ꯆꯠꯂꯒ ꯑꯩꯈꯣꯏꯒꯤ ꯍꯥꯏꯔꯤꯛ ꯍꯥꯏꯕꯔꯥ ꯄꯥꯝꯕꯤ ꯑꯃ ꯀꯅꯥꯅꯁꯨ ꯆꯥꯕꯤ ꯍꯦꯛꯄꯤꯗꯕ ꯃꯥꯜꯂꯦꯕ ꯃꯨꯜꯂꯒ ꯂꯩꯍꯧꯕ ꯑꯗꯨ ꯑꯃ ꯁꯝ ꯇꯪꯈꯥꯏ ꯑꯃ ꯄꯨꯔꯒ ꯍꯦꯛꯂꯒ ꯌꯨꯝꯗ ꯄꯨꯔꯛꯑꯦ ꯑꯗꯨ ꯆꯤꯡꯀ ꯍꯜ ꯍꯜꯋꯥꯏ ꯌꯥꯝꯝꯕ ꯍꯜꯂꯒ ꯑꯗꯨ ꯏꯔꯖ ꯂꯣꯏ ꯑꯩ ꯀꯥꯔꯛꯄꯅꯦꯕ ꯁꯤꯗ ꯑꯗꯨ ꯍꯥꯏ ꯑꯗꯣ ꯑꯉꯥꯡꯁꯤꯡꯗ ꯄꯤꯖꯔꯔꯦ
ꯐꯗ ꯄꯨꯔꯣꯁꯦ ꯀ
ꯎꯝ
ꯎꯝ
ꯑꯉꯥꯡꯁꯤꯡꯅ ꯂꯩꯇꯔꯕ꯭ꯔꯥ ꯍꯥꯏꯅ ꯑꯩꯅ ꯅꯣꯏꯗ ꯄꯤꯖꯈꯤꯕꯁꯤꯡꯗꯣ ꯑꯗꯨꯅꯦ ꯑꯩꯅ ꯄꯨꯔꯛꯏꯗꯣ ꯑꯩꯅ ꯍꯥꯏꯕ ꯑꯣꯖꯥꯒꯤ ꯐꯥꯎꯕꯁꯨ ꯈꯥꯛꯇꯦꯕ ꯑꯩꯗꯣ
ꯎꯝ ꯑꯗꯨꯗꯤꯅꯣ ꯑꯣꯖꯥꯁꯦ ꯄꯨꯟꯅ ꯀꯌꯥ
ꯑꯩꯈꯣꯏꯅ ꯍꯧꯖꯤꯛ ꯏꯃꯨꯡꯗ ꯂꯩꯕꯗꯤ ꯑꯩꯈꯣꯏ ꯑꯣꯖꯥ ꯃꯔꯤꯅꯦꯕ ꯑꯗꯨꯒ ꯑꯥꯎꯠꯁꯥꯏꯠꯇꯅ ꯃꯤ ꯑꯍꯨꯝ ꯃꯔꯤ ꯂꯥꯛꯑꯦꯕ ꯍꯤꯟꯗꯤ ꯇꯤꯆꯔꯅꯦ ꯑꯗꯨꯒ ꯑꯃꯅ ꯏꯟꯇꯤꯂꯤꯖꯦꯟꯅꯦ ꯑꯃꯅ ꯃꯦꯠꯁꯅꯦ
ꯎꯝ